ꯍꯜꯂꯣ
ꯇꯥ꯭ꯔ
ꯑꯣ ꯇꯥꯏ ꯍ
ꯀꯗꯧꯔꯤꯅꯣ
ꯍꯧꯖꯤꯛ ꯀꯩ ꯇꯧꯗꯦ ꯁꯨꯝ ꯚꯗꯤꯑꯣ ꯏꯁꯥ ꯌꯦꯡꯉꯝꯕꯅꯤ ꯔꯤꯜꯁ ꯌꯦꯡꯔꯝꯕ ꯅꯪꯗꯤ ꯀꯩꯗ ꯍꯧꯒ
ꯀꯩꯝꯇ ꯇꯧꯗꯦꯗ ꯁꯨꯝ ꯐꯝꯃꯒ ꯂꯩꯔꯤꯅꯦ
ꯁꯥꯗꯕ꯭ꯔꯣ ꯅꯣꯏꯔꯣꯝꯗꯤ꯫
ꯁꯥꯔꯤꯗ ꯅꯨꯡꯁꯥꯒ ꯊꯣꯛꯇꯦ ꯑꯗꯨꯝ ꯅꯣꯡ ꯃꯪꯉ ꯂꯩꯌꯦ ꯅꯣꯏꯔꯣꯝꯗꯗꯤ
ꯍꯣꯏ ꯑꯗꯨꯝ ꯑꯣꯏꯌꯦ ꯍꯣꯏ ꯉꯔꯥꯡꯗꯤ ꯅꯣꯡ ꯆꯨꯕꯅꯦ꯫ ꯉꯔꯥꯡ ꯑꯌꯨꯛꯇꯐꯥꯎ ꯈꯔ ꯈꯔ ꯆꯨꯕ ꯃꯥꯜꯂꯦ
ꯍꯣꯏꯗꯁꯨ ꯑꯌꯨꯛꯇꯗꯤ ꯆꯨꯔꯦ ꯑꯗꯣ ꯍꯧꯖꯤꯛꯄꯨꯗꯤ ꯇꯥꯔꯦꯗ
ꯑꯌꯨꯛꯇꯤ ꯀꯩ ꯃꯊꯦꯜ ꯆꯥꯒꯦ꯫
ꯉꯁꯤꯁꯦ ꯀꯩꯅꯣꯅꯦ ꯉꯥ꯫ ꯑꯀꯪꯕ ꯉꯥ ꯑꯀꯪꯕ ꯑꯣꯏꯅ ꯑꯗꯨ ꯊꯣꯡꯉꯒ ꯑꯗꯨꯝ ꯆꯥꯏꯌꯦ
ꯑꯣ ꯑꯍꯥꯎ ꯑꯍꯥꯎꯕ ꯆꯥꯏꯌꯦꯀꯣ ꯃꯤꯗꯤ
ꯈꯪꯗꯦ ꯑꯍꯥꯎꯕꯗꯤ ꯑꯣꯏꯌꯦ ꯑꯗꯣ ꯉꯥꯗꯤ ꯀꯌꯥ ꯆꯥꯅꯤꯡꯗꯕ
ꯉꯥ ꯆꯥꯕ ꯍꯦꯛꯒꯦ ꯍꯥꯏꯕꯗꯨꯔꯣ ꯅꯪꯁꯨ꯫
ꯍꯩꯕꯨꯗꯤ ꯍꯩꯌꯦ ꯑꯗꯨꯕꯨꯀꯣ ꯌꯦꯟ ꯌꯦꯟꯅ ꯍꯦꯟꯅ ꯆꯥꯅꯤꯡꯕꯗꯣ꯫
ꯑꯣ
ꯅꯣꯏꯗꯤ ꯀꯩ ꯃꯊꯦꯜ ꯆꯥꯔꯒꯦ꯫
ꯑꯩ ꯑꯌꯨꯛꯇ ꯃꯥꯏꯔꯦꯟꯒꯤ ꯃꯇꯣꯟꯗꯣ
ꯍꯥꯎꯕꯅꯦ ꯀꯣ ꯑꯗꯨꯗꯣ
ꯑꯗꯨ ꯑꯣꯏꯅ ꯆꯥꯏ ꯌꯥꯝ ꯍꯥꯎꯋꯦ ꯌꯥꯝ ꯄꯥꯝꯃꯦ ꯑꯩꯁꯨ꯫
ꯍꯥꯎꯕꯅꯦ ꯍꯥꯎꯕꯅꯦ
ꯇꯝꯄꯥꯛꯇ ꯂꯩꯕ꯭ꯔꯣ ꯀꯥꯏꯗ ꯂꯩꯕ꯭ꯔꯣ
ꯍꯣꯏ ꯇꯝꯄꯥꯛꯇꯅꯤ
ꯆꯞ ꯃꯥꯟꯅꯩꯅꯦ ꯏꯕꯅꯤꯗꯤ ꯀꯩꯀꯩ ꯊꯕꯛ ꯇꯧꯔ ꯂꯩꯒꯦ
ꯍꯥꯥ
ꯀꯩ ꯀꯩ ꯊꯕꯛ ꯇꯧꯔꯒ ꯂꯩꯕꯅꯣ꯫
ꯑꯍ ꯑꯩ ꯊꯕꯛ ꯇꯧꯗ꯭ꯔꯤ ꯑꯗꯨꯝ ꯏꯁ꯭ꯇꯨꯗꯦꯟꯠ ꯅꯦ
ꯑꯣ ꯅꯪ ꯀꯣꯂꯦꯖ ꯀꯥꯕ꯭ꯔꯣ
ꯑꯥ
ꯑꯣ ꯀꯌꯥ ꯀꯌꯥꯅꯣ
ꯑꯩ ꯑꯁ ꯑ ꯁꯤꯛꯁ ꯇꯔꯨꯛ ꯁꯨꯔꯦ꯫
ꯑꯣ ꯐꯔꯦ ꯐꯔꯦ
ꯅꯪꯗꯤ
ꯑꯩꯅ ꯃꯉꯥ
ꯑꯣ
ꯈꯤꯇꯪ ꯈꯤꯇꯪ ꯈꯦꯠꯅꯩ ꯏꯕꯥꯅꯤꯒꯤꯁꯦ
ꯍꯣꯏ ꯈꯤꯇꯪ ꯈꯦꯠꯅꯩꯌꯦ
ꯌꯥꯝꯅꯗꯤ ꯈꯦꯠꯅꯗꯦ꯫
ꯅꯪꯗꯤ ꯑꯗꯨꯝ ꯀꯣꯂꯦꯖ ꯂꯣꯏꯔꯗꯤ ꯀꯔꯤ ꯑꯃꯨꯛ ꯇꯧꯔꯅꯤ ꯀꯩꯑꯃꯨꯛ ꯇꯝꯃꯒꯦ ꯇꯧꯕ꯭ꯔꯥ
ꯑꯩꯁꯦ ꯌꯥꯝ ꯋꯥꯠꯂꯤ ꯑꯁꯤꯒꯤꯁꯦ ꯂꯣꯏꯁꯤꯜꯂꯅꯤꯀꯣ ꯑꯗꯨꯒ ꯃꯥꯁꯇꯔꯁꯨ ꯂꯣꯏꯁꯤ ꯁꯤꯜꯂꯅꯤ ꯑꯗꯨꯒ ꯑꯃ ꯑꯃꯨꯛꯀ ꯀꯩꯅꯣ ꯇꯧꯅꯤꯉꯥꯏ ꯑꯩꯗꯤ ꯂꯣꯏꯁꯤꯟꯗ꯭ꯔꯗꯤ ꯑꯩꯗꯤ ꯐꯔꯛ ꯇꯥꯔꯅꯤ ꯑꯗꯨꯒꯤ
ꯑꯆꯥꯥ ꯑꯆꯥ ꯑꯩ ꯈꯪꯗ꯭ꯔꯦ ꯂꯣꯏꯁꯤꯟꯅꯤꯡꯉꯥꯏ ꯃꯥꯟꯗ꯭ꯔꯦ ꯑꯁꯤ ꯇꯔꯨꯛꯇꯒꯤ ꯑꯗꯨꯝ ꯂꯣꯏꯔꯒꯦ ꯈꯜꯂꯦ꯫ ꯑꯗꯨꯒ ꯑꯇꫭꯞꯄ ꯑꯃꯨꯛ ꯇ꯭ꯔꯥꯏ ꯇꯩꯕ ꯑꯍꯣꯏꯗꯤ ꯀꯩꯅꯣ ꯅꯨꯡꯇꯤꯒꯤ ꯅꯨꯡꯇꯤꯒꯤ ꯆꯠꯇꯦꯕ ꯑꯗꯨꯝ ꯀꯩ ꯍꯥꯏꯔꯤꯅꯤ ꯑꯦꯛꯖꯥꯝ ꯒꯨꯝꯕꯈꯛꯇ ꯊꯥꯅꯤꯉꯥꯏ ꯂꯥꯛꯄꯗꯣ
ꯑꯣ ꯅꯪꯁꯦ ꯀꯔꯝꯕ ꯀꯣꯂꯦꯖꯇꯅꯣ
ꯑ
ꯀꯩꯅꯣꯗꯅꯦ ꯑꯩꯈꯣꯏ ꯆꯤꯡꯔꯣꯝꯗꯅꯦ ꯑꯩꯅ ꯀꯣꯂꯦꯖ ꯊꯝꯕꯗꯨꯗꯤ
ꯑꯣ ꯌꯥꯏꯌꯦ ꯌꯥꯏꯌꯦ
ꯅꯪꯗꯤ
ꯑꯩꯗꯤ ꯁꯤꯗꯅꯦ ꯁꯤꯗ ꯇꯧꯕꯩꯅꯦ ꯁꯤꯗ ꯂꯩꯔꯤꯁꯦ꯫
ꯑꯣ ꯑꯆꯥ ꯑꯆꯥꯥ ꯅꯣꯏꯗꯤ ꯑꯗꯨꯝ ꯅꯨꯡꯇꯤꯒꯤ ꯑꯗꯨꯝ ꯆꯠꯄ꯭ꯔꯥ
ꯑꯩ ꯍꯣꯏ ꯑꯗꯨꯝ ꯆꯠꯂꯦ ꯑꯗꯣ ꯍꯟꯗꯛꯄꯨꯗꯤ ꯁꯨꯇꯤ ꯂꯩꯀꯣ
ꯑꫭ ꯑꯣ
ꯑꯩꯒꯤꯗꯣ ꯑꯦꯛꯖꯥꯝ ꯑꯅꯤ ꯋꯥꯠꯂꯦꯕ
ꯑꯦ ꯑꯦꯛꯖꯥꯝ ꯍꯟꯗꯛ ꯑꯗꯨꯝ ꯄꯤꯔ ꯂꯩꯕ꯭ꯔꯥ ꯍꯧꯖꯤꯛꯁꯨ
ꯑꯣ ꯀꯩꯅꯣꯒꯤꯗꯣ ꯑꯩꯅ ꯄꯦꯗꯤꯀꯥ ꯀꯩꯀꯥ ꯌꯥꯎꯕꯗ ꯂꯧꯕ ꯑꯗꯨꯒꯤ
ꯁꯦꯡꯕ ꯄ꯭ꯔꯦꯛꯇꯤꯀꯜ ꯀꯩꯀꯁꯦ ꯌꯥꯝ ꯇꯜꯂꯦꯀꯣ
ꯇꯟꯕꯅꯦ ꯑꯁ ꯊꯕꯛ ꯌꯥꯝ ꯄꯤꯌꯦ ꯑꯗꯨ ꯑꯣꯏꯔꯁꯨ ꯎꯄꯥꯏ ꯂꯩꯇꯦꯗ
ꯁꯥꯏꯟꯁ ꯏꯁ꯭ꯇꯨꯗꯦꯟꯔ ꯀꯔꯤꯅꯣ
ꯑꯩꯔꯣ
ꯍꯣꯏ
ꯅꯠꯇꯤꯌꯦ ꯑꯩ ꯖꯤꯑꯣ ꯖꯤꯑꯣ ꯂꯧꯕ
ꯑꯦ ꯑꯣꯀꯦ ꯎꯝ
ꯑꯗꯨꯒꯤꯅꯤꯗ
ꯑꯣ ꯃꯣꯏ ꯖꯤꯑꯣꯒꯤꯁꯨ ꯄ꯭ꯔꯦꯛꯇꯤꯀꯦꯜꯒꯨꯝꯕꯗꯤ ꯇꯧꯕ꯭ꯔꯥ
ꯇꯧꯋꯦ
ꯑꯩ ꯑꯍꯥꯟꯕꯅꯦ ꯇꯥꯕ ꯈꯪꯗꯦꯗꯤ ꯑꯩꯗꯤ ꯎꯝ ꯑꯠꯁ ꯂꯧꯗꯦꯕꯨꯀꯣ ꯑꯗꯨꯒꯤ
ꯑꯣ ꯑꯗꯨꯒꯤ ꯑꯣꯏꯔꯝꯅꯤ ꯇꯧꯋꯦ
ꯑꯦ ꯌꯥꯝ ꯂꯨꯔꯝꯗꯧ ꯃꯥꯜꯂꯦ
ꯂꯨꯕꯅꯦ ꯈꯣꯠꯄ ꯀꯩꯀꯥꯁꯨ ꯂꯣꯏ ꯌꯥꯎꯕꯅꯦ ꯃꯥꯗꯤ ꯑꯗꯣ ꯑꯗꯣ ꯈꯣꯠꯇ꯭ꯔꯗꯤ ꯌꯥꯗꯦꯕ ꯑꯩꯈꯣꯏꯗꯤ
ꯎꯝ
ꯑꯦꯁ ꯌꯥꯝ ꯂꯨꯕꯅꯤ
ꯕꯣ ꯌꯦꯡꯗꯕ꯭ꯔꯣ ꯅꯣꯏꯗꯤ
ꯑꯩꯁꯦ ꯅꯍꯥꯟꯗꯤ ꯌꯦꯡꯉꯦ ꯑꯗꯣ ꯍꯟꯗꯛꯇꯤ ꯌꯦꯡꯗ꯭ꯔꯦ ꯑꯩꯅ ꯑꯄꯥꯝꯕ ꯈꯣꯏꯗꯣ ꯂꯣꯏ ꯂꯩꯍꯧꯈ꯭ꯔꯦ ꯑꯗꯨꯒꯤ
ꯅꯪꯒꯤꯗꯤ
ꯑꯩꯁꯨ ꯂꯩꯍꯧꯔꯕꯅꯦ
ꯅꯪ ꯅꯪꯒꯤꯗꯪ ꯉꯔꯥꯡꯒꯤ ꯌꯥꯎꯔꯝꯒꯅꯤ
ꯉꯔꯥꯡꯒꯤ ꯅꯠꯇꯦ ꯉꯔꯥꯡ ꯅꯍꯥꯟꯒꯤ ꯗꯣ ꯍꯣꯏ
ꯏꯕꯅꯤ ꯆꯞ ꯃꯅꯩꯌꯦꯗꯤ ꯀꯩꯅꯣ
ꯑꯗꯨꯗꯣ ꯉꯥꯏꯕꯗꯣ ꯑꯩ ꯁꯤꯒꯦ ꯇꯧꯋꯦ
ꯕꯅꯤ ꯆꯞ ꯃꯥꯟꯅꯩ ꯑꯩꯁꯨ ꯑꯗꯨꯅꯦ
ꯃꯥ ꯁꯥꯟꯅꯕ ꯁꯨꯡꯊꯣꯛ ꯊꯣꯛꯇꯕꯗꯨ ꯌꯥꯝ ꯁꯥꯎꯅꯤꯡꯉꯦ ꯍꯥꯏꯕ ꯑꯩ
ꯑꯔꯣꯏꯕꯗ ꯊꯣꯛꯏꯁꯤꯗꯤ
ꯑꯗꯨꯅꯦ ꯑꯗꯨ ꯂꯥꯁꯗꯅꯦꯗꯅ ꯑꯗꯨꯗꯤ
ꯎꯝ ꯑꯗꯨ ꯑꯣꯏꯔꯁꯨ ꯄꯦꯜꯂꯤꯗ ꯑꯩꯗꯤ ꯁꯛꯎꯕꯐꯣ
ꯑꯗꯨꯅꯦ
ꯅꯨꯡꯁꯤꯌꯦꯀꯣ
ꯑꯗꯨꯅꯦ ꯃꯥꯏ ꯑꯔꯣꯏꯕꯁꯨ ꯑꯣꯏꯕꯅꯤꯅꯀꯣ ꯈꯔ ꯈꯔ ꯀꯨꯏꯅ ꯁꯥꯟꯅꯕ ꯐꯪꯉꯗꯤ ꯐꯗꯧꯕ
ꯆꯨꯝꯕ꯭ꯔꯥ ꯆꯨꯝꯗꯕ꯭ꯔꯥꯗꯤ ꯈꯪꯉꯀꯣ ꯃꯥꯒꯤꯗ ꯑꯃꯨꯛ ꯑꯁꯤꯒꯨꯝꯕ ꯃꯇꯝ ꯑꯃꯒ ꯂꯥꯞꯄ ꯀꯥꯟꯗ ꯁꯥꯟꯅꯕ ꯌꯥꯏ ꯍꯥꯏꯅ ꯑꯃꯨꯛꯀ
ꯑ ꯃꯣꯏ ꯑꯃ ꯀꯩꯅꯣ ꯊꯧꯔꯛꯄꯗꯣꯀꯣ
ꯎꯝ
ꯑꯩꯁꯨ ꯎꯕꯒꯨꯝ ꯑꯩꯁꯨ ꯎꯕꯒꯨꯝ ꯇꯧꯋꯦ ꯈꯪꯗꯦ ꯑꯗꯣ
ꯑꯦꯁ ꯇꯧꯔꯤ ꯅꯨꯡꯉꯥꯏꯅꯤꯗ
ꯈꯪꯗꯦ ꯑꯗꯨꯝ ꯀꯔꯤ ꯍꯥꯏꯅꯤ ꯏꯟꯖꯨꯔꯤ ꯑꯗꯨꯝ ꯆꯠ ꯑꯗꯨꯗꯣ ꯑꯗꯨ ꯅꯨꯡꯉꯥꯏꯇꯦ ꯍꯥꯏꯕ
ꯑꯗꯨꯅꯦ ꯃꯇꯝ ꯌꯥꯝ ꯆꯪꯉꯦꯀꯣ ꯃꯥꯒꯤꯗꯣ
ꯎꯝ
ꯑꯦꯁ ꯌꯥꯝ ꯅꯨꯡꯁꯤ ꯍꯥꯏꯗꯤ
ꯑꯩꯈꯣꯏꯗꯤ ꯈꯠꯄꯅꯤꯒꯣ
ꯎꯝ ꯌꯥꯝ ꯅꯨꯡꯉꯥꯏꯔꯦ ꯑꯗꯣ ꯈꯜꯂꯒ ꯑꯗꯨꯝ
ꯃꯔꯦ ꯂꯩꯔꯦ ꯅꯨꯄꯤꯁꯤꯡ
ꯑꯇꯣꯞꯄꯗꯤ ꯄꯥꯝꯗꯦꯗ ꯑꯩꯗꯤ ꯃꯥꯈꯛꯅꯤ ꯄꯥꯝꯃꯤꯁꯤ
ꯍꯣꯏ ꯑꯇꯣꯞꯄꯗꯤ ꯀꯔꯤ ꯍꯥꯏꯒꯅꯤ ꯃꯣꯏꯒꯤ ꯐ꯭ꯔꯦꯟꯁꯤꯡ ꯍꯥꯏꯇꯥꯔꯦꯗꯤꯀꯣ
ꯎꯝ
ꯌꯥ ꯐꯠꯇꯦ
ꯎ ꯆꯤꯟꯒ ꯀꯟꯕꯅꯦ ꯅꯠꯇ꯭ꯔꯣ
ꯋꯥꯣꯏ ꯇ꯭ꯔꯣꯐꯤ ꯑꯃ ꯑꯣꯕꯗꯣ ꯌꯥꯝ ꯅꯣꯛꯅꯤꯡꯉꯦ ꯍꯥꯏꯕ
ꯈꯪꯉꯦ ꯈꯪꯉꯦ ꯖꯥꯠ ꯖꯥꯠꯀ ꯇꯧꯔꯒ ꯎꯋꯦ
ꯑꯩꯒꯤ ꯃꯦꯁꯤꯁꯨ ꯂꯩ ꯍꯧꯒꯗ꯭ꯔꯥ ꯈꯜꯂꯒ
ꯑꯁ ꯂꯦꯍꯧꯗꯤ ꯐꯥꯗꯣꯅꯦ ꯑꯩꯗꯤ
ꯄꯨꯛꯆꯦꯜ ꯐꯩꯌꯦ ꯌꯥꯝꯅ ꯄꯩꯁꯨ ꯑꯗꯨꯗ ꯈꯟ ꯑꯩꯁꯨ ꯑꯗꯨꯗ ꯈꯟꯗꯤ ꯈꯜꯂꯤꯦ ꯑꯗꯨꯕꯨ ꯑꯃꯨꯛ ꯅꯨꯡꯉꯥꯏꯔꯛꯇꯦꯗꯅ ꯃꯣꯏ ꯃꯔꯤꯃꯛ ꯍꯩꯕ ꯉꯥꯛꯇ ꯂꯣꯏ ꯆꯠꯈ꯭ꯔꯗꯤ ꯍꯥꯏꯕꯗꯤ ꯃꯣꯏꯒꯤꯗꯤ ꯑꯔꯣꯏꯕꯁꯨ ꯑꯣꯏꯑꯗꯅ ꯑꯗꯨꯒꯤꯁꯨ ꯑꯃꯨꯛ ꯅꯨꯡꯉꯥꯏꯇꯕ
ꯑꯗꯨ ꯅꯠꯇꯕ ꯑꯃ ꯋꯥꯡ ꯆꯥꯎꯕ ꯑꯃ ꯂꯩꯕꯗꯣ ꯈꯪꯕ꯭ꯔꯥ ꯉꯧꯔꯛ ꯉꯧꯔꯒ ꯃꯁꯛ ꯊꯤꯕꯗ
ꯃꯁꯝꯒ ꯁ ꯍꯥꯡꯕꯗꯣ ꯃꯁꯝ ꯁꯥꯡꯥꯡꯕꯗꯣ
ꯑ
ꯑꯩ ꯌꯥꯝ ꯍꯩꯅꯗꯦ
ꯌꯣ ꯉ ꯃꯥꯅ ꯆ
ꯀꯣ ꯑꯩ ꯐꯣꯟ ꯀꯩꯅꯣ ꯍꯦꯛ ꯆꯪꯕꯗ ꯃꯥꯥꯏꯌꯦ ꯚꯤꯗꯤꯑꯣ ꯉꯥꯛꯇ ꯊꯣꯛꯂꯛꯏꯦ ꯍꯥꯏꯕ
ꯑꯁꯦꯡꯕꯅꯦ ꯃꯆꯤꯟꯅ ꯍꯥꯜꯂꯦ ꯃꯥꯕꯨꯠꯇꯣ ꯑꯗꯨꯁꯨ
ꯃꯉꯛꯇꯣ ꯌꯥꯝ ꯁꯥꯡꯗ꯭ꯔꯣ
ꯑꯗꯨꯅꯦ ꯍꯩꯅꯗꯦ ꯑꯩꯁꯨ ꯑꯗꯨ ꯅꯨꯄꯥꯗꯨ ꯁꯨꯝꯍꯩ ꯍꯩꯅꯗꯦ
ꯃꯥꯅꯅꯦ ꯉꯝꯍꯟꯗꯕꯁꯦ ꯑꯩꯗꯤ ꯃꯣꯏ ꯉꯝꯗ꯭ꯔꯗꯤ ꯐꯅꯤ ꯑꯩꯗꯤ ꯃꯣꯏ ꯉꯝꯗ꯭ꯔꯗꯤ ꯐꯅꯤ ꯍꯥꯏꯁꯤꯅꯦ ꯍꯧꯖꯤ
ꯑꯁ ꯁꯤꯔꯤꯅꯤꯗꯃꯣꯏꯔꯣ ꯃꯥꯈꯛꯅꯤ ꯈ ꯍꯩꯣꯏꯗ
ꯑꯗꯣ ꯈꯪꯗꯦꯕ ꯃꯣꯏ ꯑꯩꯉꯣꯟꯗꯀꯣ ꯈꯔ ꯀꯩ ꯍꯥꯏꯒꯅꯤ ꯇꯧꯅꯤ ꯍꯥꯏꯕꯒꯤ ꯋꯥꯈꯜꯂꯣꯟꯗꯣ ꯌꯥꯝ ꯂꯩ ꯍꯥꯏꯕ
ꯈꯪꯗꯦ ꯑꯣꯏꯔꯝꯅꯦ
ꯑꯗꯨꯗ ꯑ ꯑꯗꯨꯒ ꯂꯥꯏꯔꯤ ꯑꯃ ꯃꯣꯏ ꯏꯕꯥꯅꯤ ꯏꯕꯥꯅꯤꯅ ꯁꯄꯣꯔ ꯇꯧꯕ ꯗ
ꯎꯝ
ꯄꯦꯅꯥꯜꯇꯤ ꯐꯥꯔꯁꯀꯤꯗꯣ ꯑꯩ ꯌꯥꯝꯅ ꯁꯥꯎꯅꯤꯡꯉꯦ
ꯅꯪ ꯈꯪꯅꯗꯦ ꯑꯗꯨꯗꯤ ꯑꯗꯨꯒꯤꯗꯣ ꯃꯥꯅ ꯑꯃꯨꯛꯀ ꯇꯧꯔꯝꯃꯗꯤꯀꯣ ꯉꯝꯒꯗꯕꯅꯤ ꯃꯣꯏꯅ
ꯑꯗꯨꯅꯦ ꯅꯨꯄꯥ ꯑꯃꯅ ꯇꯧꯔꯝꯃꯗꯤ ꯐꯥꯒꯗꯕ ꯅ
ꯎꯝ ꯑꯗꯨꯅꯦ ꯀꯔꯤꯒꯔꯥ ꯈꯪꯅꯤ ꯃꯥ
ꯑꯗꯨ ꯃꯣꯏꯅꯨꯀꯣ ꯑꯃ ꯍꯥꯏꯕꯗꯤ ꯃꯣꯏ ꯑ ꯀꯣꯆꯇꯨꯅ ꯍꯥꯏꯕꯗꯨꯗꯤ ꯃꯣꯏ ꯃꯉꯥꯔ ꯃꯣꯏ ꯃꯉꯥꯒꯨꯝꯕ ꯁꯦꯂꯦꯛꯇꯤ ꯇꯧꯋꯦ ꯍꯥꯏꯌꯦꯕꯀꯣ ꯑꯗꯨ ꯃꯔꯛ ꯇ ꯏꯕꯥꯅꯤꯅ ꯀꯩꯅꯣ ꯇꯧꯒ ꯅꯨꯄꯥꯗꯨꯗꯤ ꯆꯪꯉꯛꯇꯦꯗꯅ
ꯎꯝ
ꯑꯗꯨꯒꯤ ꯃꯥ ꯈꯛꯇ ꯂꯦꯝꯈ꯭ꯔꯕ ꯑꯗꯨꯒꯤ ꯑꯗꯨ ꯅꯨꯄꯥꯗꯣ ꯀꯥꯎꯍꯟꯕꯅꯦꯕ ꯃꯣꯏꯅ
ꯍ ꯑꯣ
ꯑꯗꯣ ꯃꯤ ꯈꯔ ꯃꯨ ꯇꯛ ꯇꯧꯕ ꯅꯨꯄꯥꯗꯨꯗꯤ ꯑꯗꯨꯗꯗꯤ ꯗꯤ ꯁꯦꯂꯦꯛ ꯇꯧꯕꯤꯗꯕ ꯃꯣꯏ ꯃꯉꯥ ꯃꯔꯛꯇꯗꯤ
ꯅꯨꯡꯉꯥꯏꯗꯤ
ꯍꯥꯞꯅꯤꯡꯈ꯭ꯔꯕꯅꯦ
ꯑꯃꯨꯛꯀ ꯁꯥꯎꯁꯨ ꯁꯥꯎꯅꯤꯡꯉꯦ ꯑꯃꯨꯛꯀ ꯅꯨꯡꯁꯨ ꯅꯨꯡꯁꯤꯌꯦꯦ
ꯑ ꯑꯗꯨꯒ ꯂꯥꯛꯑ ꯁꯨꯃꯣꯗ ꯆꯠꯈꯤꯕꯒꯤ ꯃꯤ ꯑ ꯌꯥꯝ ꯅꯣꯛꯅꯤꯡꯗ꯭ꯔꯣ
ꯀꯥꯏ ꯅꯪꯗꯤ ꯅꯪ ꯑꯩꯒꯤ ꯂꯥꯛꯑꯣꯏꯗ꯭ꯔꯣ ꯍꯥꯏꯔꯒ ꯑꯃꯅ ꯑꯩꯗꯤ ꯋꯥꯠꯂꯤꯌꯦ ꯀꯥꯏꯅꯣ ꯇꯧꯕꯅ
ꯑꯗꯨ ꯂꯥꯏꯔꯦ ꯀꯩꯅꯣ ꯇꯤꯛꯀꯦꯠ ꯀꯦꯟꯁꯦꯜ ꯇꯧꯈ꯭ꯔꯦꯒ ꯍꯥꯏꯕꯗꯣ
ꯎꯝꯖꯖ ꯊꯔ ꯑꯩꯈꯣꯏꯁ ꯌꯥꯗ
ꯌꯥ꯭ꯔꯦ ꯌꯥꯗ꯭ꯔꯦ
ꯑ
ꯑꯥꯔꯖꯦꯟꯇꯤꯅꯥ ꯃꯣꯏ ꯑꯥꯔꯖꯦꯟꯇꯤꯅꯥꯅ ꯑꯃꯨꯛ ꯉꯝꯕ ꯁꯥꯕ
ꯑꯁ ꯑꯩꯗꯤ ꯄꯥꯝꯗꯦꯗ
ꯃꯣꯏ ꯀꯩꯅꯣ ꯍꯥꯟ ꯃꯃꯥꯡꯒꯤꯗꯨꯁꯨ ꯃꯣꯏꯅ ꯉꯝꯕ ꯅꯠꯇ꯭ꯔꯣ
ꯍꯣꯏ ꯃꯣꯏꯅ ꯉꯝꯃꯦ ꯑꯗꯨꯁꯨ ꯈꯖꯤꯛꯈꯛꯅꯤꯗ ꯑꯩꯈꯣꯏ ꯏꯕꯥꯅꯤꯅ ꯇꯧꯕ ꯀꯥꯡꯕꯨ ꯂꯩꯍꯧꯕꯗꯣ
ꯎꯝ
ꯑꯁ ꯃꯣꯏꯅ ꯈꯔ ꯁꯣꯏꯕꯗꯒꯤꯀꯣ ꯂꯩꯍꯧꯒꯅꯤ
ꯎ ꯃꯕꯥꯅꯤꯔꯣꯂꯥꯁꯇ ꯇꯧꯕꯗꯣ ꯑꯔꯣꯏꯕꯗ ꯇꯧꯕꯗꯣ
ꯃꯕꯥꯅꯤ ꯅ ꯂꯥꯁ ꯇꯧꯕꯗꯣ ꯎꯝ ꯃꯁꯛ ꯊꯤꯔꯒ ꯋꯥꯡ ꯆꯥꯕ ꯑꯃ ꯃꯨꯕꯗꯣ
ꯏꯃꯥꯕꯤ ꯍꯣꯏꯔꯥ
ꯑꯣ
ꯑꯥ ꯑꯣꯀꯦ
ꯑꯁ ꯑꯩꯗꯤ ꯌꯥꯝ ꯄꯦꯟꯗꯅꯦ ꯍꯟꯗꯛꯀꯤꯅꯦ ꯑꯗꯨꯒꯤ ꯑꯩ ꯁꯨꯡ ꯌꯦꯡ ꯌꯦꯡꯗ꯭ꯔꯦ ꯍꯟꯗꯛ
ꯌꯦꯡꯉꯔꯣꯏꯗꯤ ꯈꯟꯕꯅꯦ ꯑꯗꯨꯕꯨ ꯃꯣꯏꯅ ꯄꯣꯕꯗꯣ ꯌꯦꯡꯒꯦ ꯇꯧꯕ ꯑꯩ
ꯎꯝ ꯑꯗꯨ ꯅꯨꯃꯤꯠꯄꯨꯗꯤ ꯌꯦꯡꯒꯅꯤꯗ
ꯑꯗꯨꯒ ꯑꯃꯨꯛ ꯉꯝꯕ ꯁꯥꯕ
ꯎꯝ ꯅꯪꯁꯦ ꯊꯕꯛ ꯇꯧꯗꯕꯤꯁꯤꯗ ꯑꯗꯨꯝ ꯐ꯭ꯔꯤꯗ ꯂꯩꯔꯤꯔꯣ
ꯎꯝ ꯍꯣꯏ ꯍꯟꯗꯛꯗꯤ ꯑꯗꯨꯝ ꯂꯩꯔꯤꯌꯦ ꯑꯩ ꯀꯣꯔꯁ ꯑꯃꯨꯛ ꯇꯝꯒꯅꯤ ꯑꯗꫭ ꯍꯧꯖꯤꯛ ꯉꯥꯏꯔꯤ ꯔꯤꯖꯜꯁꯨ ꯍꯧꯖꯤꯛ ꯉꯥꯏꯔꯤ ꯑꯦꯛꯖꯥꯝ ꯑꯦꯛꯖꯥꯝ ꯀꯩꯀꯥ ꯑꯩ ꯄꯤ ꯊꯥꯈꯤꯕꯀꯣ
ꯑꫭ
ꯋꯨꯝꯗ ꯍꯧꯖꯤꯛ ꯉꯥꯏꯔꯤꯌꯦ
ꯃꯤꯗꯤ ꯀꯦꯅꫭ ꯆꯥꯗꯧꯔꯤꯀꯣ
ꯅꯠꯇꯦ ꯑꯗꯨꯒꯤ ꯈꯟꯕꯗ ꯑꯩ ꯋꯥꯔꯦ ꯍꯧꯖꯤꯛ
ꯌꯥꯗ꯭ꯔꯦ ꯃꯤꯗꯤ ꯈꫭꯏꯗꯤ ꯌꯥꯝ ꯋꯥꯠꯂꯤꯗ
ꯎꯝ ꯍꯧꯖꯤꯛꯤ ꯀꯅꯥ ꯀꯅꯥ ꯂꯩꯕꯅꯣ
ꯑꯩ ꯏꯅꯥꯎ ꯄꯤꯒ ꯂꯩꯌꯦ
ꯑꯣ ꯔꯦꯟꯗ ꯑꯣꯏꯔꯝꯅꯤꯀꯣ ꯅꯣꯏꯁꯨ
ꯎꯝ ꯌꯨꯝꯗꯅꯦ
ꯑꯣ ꯑꯣ
ꯌꯨꯝꯗꯅꯦ ꯌꯨꯝꯗ ꯅꯣꯏ ꯔꯦꯟꯗ ꯂꯩꯕ꯭ꯔꯥ
ꯑꯩꯒꯤ ꯔꯦꯟꯗ ꯂꯩꯌꯦ ꯑꯩꯈꯣꯏ ꯆꯦꯒ
ꯑꯣ ꯑꯗꯨꯏꯅꯦ ꯈꯔ
ꯑꯣ ꯑꯩꯈꯣꯏꯅꯦ ꯔꯦꯟꯗ ꯂꯩꯕꯅꯦ
ꯎꯝ ꯎꯝ ꯎꯝ